ꯍꯂꯣ
ꯍꯥꯎ
ꯇꯥꯔꯕꯣ
ꯇꯥꯏ ꯇꯥꯏꯌꯦ
ꯎꯝ
ꯨꯁꯤꯁꯤꯄ ꯄꯥꯂꯦ
ꯅꯨꯡꯁꯣꯏꯠ ꯁꯦꯠꯇꯗꯤ ꯀꯔꯤꯅꯤꯣ ꯅꯪ ꯅꯨꯡꯠ ꯁꯠꯄ ꯃꯥꯜꯂꯦꯗꯤ ꯀꯔꯤꯩꯅꯣ ꯉꯥꯎꯔꯕꯅꯣ
ꯅꯠꯇꯦ ꯅꯨꯡꯁꯥ ꯀꯟꯅ ꯁꯥꯗꯕ ꯃꯥꯜꯂꯦ ꯍꯥꯏꯕ
ꯁꯥꯏꯑꯦ ꯌꯥ ꯏꯕꯃ ꯃꯄꯥꯟꯗ ꯌꯦꯡꯕꯒ ꯃꯤꯠꯀꯀ ꯊꯤꯈꯣꯏ
ꯎꯝ ꯑꯩꯗꯤ ꯏꯃꯨꯡꯗ ꯂꯩꯕꯅꯤꯅ ꯃꯄꯥꯟ ꯊꯣꯛ ꯎꯗ꯭ꯔꯕ ꯑꯗꯨꯒꯤꯅꯦ ꯑꯩꯅ ꯅꯨꯡꯁꯤꯠ ꯆꯤꯠꯄ ꯃꯥꯜꯂꯦꯒ ꯍꯥꯏꯔꯛꯏꯁꯦ
ꯁꯥꯏꯌꯦ ꯁꯥꯏꯌꯦ ꯑꯩꯅ ꯊꯨꯝ ꯍꯥꯡꯗꯣꯛꯄꯅꯤꯅ ꯎꯏ
ꯎꯝ ꯊꯣꯡ ꯍꯥꯡꯗꯣꯛꯄꯅꯤꯅ ꯎꯏ
ꯎꯝ
ꯑꯍꯥꯎꯕ ꯑꯃ ꯆꯥꯅꯤꯡꯉꯦ
ꯁꯗꯤ ꯑꯗꯨꯝ ꯂꯩꯎ
ꯎ ꯆꯥꯅꯤꯡꯉꯤꯍꯦ ꯑꯣꯠ ꯂꯩꯁꯦ ꯍꯥꯏꯔꯒ ꯀꯥꯎꯔꯦ ꯑꯗꯨꯝ ꯁꯨ ꯇꯧ ꯍꯥꯏ
ꯁꯤꯔꯦꯗ ꯇꯥꯔꯁꯦ
ꯃꯊꯪ ꯌꯥꯔꯦ
ꯂꯩꯖꯔꯦ ꯀꯥꯥꯎꯔꯦ ꯆ
ꯀꯥꯎꯔꯦ ꯍꯦꯜꯃꯦꯠꯁꯨ ꯐꯪꯗꯕ ꯃꯣꯏ ꯑꯗꯨꯗꯥꯏ ꯖꯒꯥꯗꯣ ꯏꯝꯐꯥꯜ ꯑꯣꯏꯗ꯭ꯔꯦꯗ ꯐꯪꯗ꯭ꯔꯦꯕ
ꯐꯪꯗ꯭ꯔꯦꯕ ꯐꯪꯗꯕ ꯐꯪꯗ꯭ꯔꯦꯕ
ꯎꯝ ꯐꯪꯗꯕ ꯄꯣꯠ ꯐꯪꯗ꯭ꯔꯦꯕ ꯌꯥꯗ꯭ꯔꯦꯕ
ꯌꯥꯗ꯭ꯔꯕ ꯃꯣꯏꯁꯦ ꯈꯤꯇꯪ ꯑꯁ ꯍꯤꯞꯄꯒꯥ ꯑꯗꯨꯝ ꯂꯩꯕꯥꯖꯦꯖꯨ ꯋꯥꯏꯗ
ꯌꯥꯗ꯭ꯔꯦ ꯌꯥꯗ꯭ꯔꯦ ꯑꯃꯔꯣꯝꯗꯗꯤ ꯑꯩꯈꯣꯏꯅ ꯆꯠꯂꯨꯕ ꯃꯐꯝꯗꯣ
ꯀꯥ
ꯑꯗꯨꯗꯣ ꯍꯜꯂꯛꯄꯒꯤ ꯃꯇꯥꯡꯗꯨꯗ ꯆꯠꯂꯒ ꯅꯨꯡꯉꯥꯏꯗꯧꯕꯅꯦ
ꯍꯥꯏꯔꯛꯄꯩ ꯃꯇꯥꯡ ꯍꯥꯏꯗꯤ ꯀꯩꯅꯣ
ꯍꯜꯂꯛꯄꯩ ꯄꯨꯡꯗꯨꯗ ꯆꯠꯂꯒ ꯅꯨꯡꯉꯥꯏꯒꯗꯕꯅꯦ ꯍꯥꯏꯕ
ꯒ꯭ꯌꯥꯟ ꯇꯥꯗꯕ꯭ꯔꯥ ꯍꯥꯏꯁꯦ
ꯇꯥꯏꯌꯦ ꯑꯅꯁꯤ ꯇꯧ
ꯎꯝ ꯃꯇꯝꯗꯨꯀꯣ ꯃꯇꯝꯗꯣ ꯍꯥꯏꯗꯤ ꯊꯦꯡꯉꯒꯅ ꯍꯦꯟꯅ ꯅꯨꯡꯉꯥꯏꯅꯤ ꯍꯥꯏꯕ
ꯎꯝ ꯎꯝ ꯎꯝ
ꯋꯤꯟꯗꯔꯗ
ꯑꯁꯤ ꯂꯥꯡꯝꯕ ꯑꯣꯏꯔꯅꯦꯕ
ꯑꯣ ꯃꯤ ꯃꯌꯥꯝ ꯀꯥꯟꯅꯔꯛꯑꯏꯗꯨꯗꯤ ꯑꯜꯗꯥ ꯍꯗꯀꯥꯗꯒꯤ ꯃꯤ ꯑꯣꯏꯔꯝꯅꯦꯕ ꯑꯗꯣ
ꯅ ꯅꯣꯡꯃꯝ ꯇꯧꯁꯦ ꯍꯥꯏꯁꯦ
ꯑꯩꯈꯣꯏꯅ ꯀꯨꯝꯕ ꯀꯥꯟꯗꯨꯗ ꯅꯣꯡꯃ ꯑꯃꯃꯨꯛ ꯆꯠꯂꯨꯗꯣꯏꯕ ꯅꯣꯡꯃ ꯀꯧꯕꯗꯣ ꯑꯝ ꯑꯍꯝ ꯑꯝ ꯍꯦꯟꯖꯥꯡ ꯍꯥꯎꯗꯣꯔꯦꯗ
ꯏꯟꯁꯥꯡ ꯍꯥꯎꯗꯧꯕ ꯅꯠꯇꯦ ꯌ ꯃꯩ ꯏꯁꯤꯡ ꯊꯛꯄꯗ ꯍꯥꯞꯕꯅꯦ
ꯏꯁꯤꯡ ꯊꯛꯄꯗ ꯋꯥ ꯉꯥꯡꯕꯒꯤ ꯑꯩꯅ ꯍꯥꯏꯕ ꯑꯩ ꯍꯥꯏꯔꯛꯑꯣ
ꯑꯗꯣ ꯑꯩꯈꯣꯏꯅ ꯖꯔꯣꯛ ꯆꯧꯔꯨꯕꯗꯣ ꯖꯤꯔꯣꯛ ꯆꯕ ꯍꯥꯏꯕꯗꯤ ꯕꯥꯏꯟꯗꯤꯡ ꯇꯧꯐꯝꯗꯣ
ꯎꯝ
ꯚꯥꯏ ꯑꯗ ꯐꯪꯒꯦ ꯑꯉꯥꯡꯗ ꯀꯣꯜ ꯇꯧꯔꯛꯑꯝꯃꯦ ꯑꯗꯨꯗꯨꯒ ꯑꯩꯉꯣꯟꯗ ꯃꯌꯦ ꯑꯃ ꯗꯤꯞ ꯅꯤꯔꯅꯦꯋꯥ ꯂꯧꯔꯛꯇꯦꯅ ꯑꯩ ꯑꯩꯗꯤ ꯑꯩ ꯑꯩ ꯁꯤ ꯂꯧꯗꯦꯗꯅ
ꯎꯝ
ꯔꯣ ꯅꯅꯤꯋꯥ ꯂꯧꯔꯛꯄꯗꯣ ꯑꯩꯈꯣꯏ ꯁꯦꯀꯦꯟ ꯁꯤꯖꯔꯦ ꯅꯠꯇ꯭ꯔꯣ
ꯅ꯭ꯌꯨꯔꯦꯜꯅꯦꯜꯋꯥꯛ ꯂꯧꯔꯛꯄꯗꯨꯔꯣ ꯍꯣꯏ ꯅꯪꯅ ꯂꯧꯔꯛꯄꯗꯨꯗꯤ ꯀꯣꯟꯅ ꯂꯧꯔꯛꯄ ꯅꯅ ꯃꯦꯆꯤꯟ ꯂꯩꯔꯅꯤ ꯍꯥꯟꯅ ꯂꯧꯔꯝꯕ
ꯃꯦꯆꯤꯟꯅꯥ ꯂꯧꯔꯝꯃꯒ ꯑꯩꯅ ꯑꯝꯇꯨ ꯇꯥꯔꯅꯤꯡꯅꯦꯕ ꯀꯣꯟꯅ ꯂꯧꯔꯔꯤꯗꯨꯣ ꯅꯠꯇ꯭ꯔꯥ
ꯎꯝ ꯁꯦꯀꯦꯟꯒ ꯊꯥꯔꯠꯀꯗꯅꯦ ꯁꯦꯀꯦꯟꯗ ꯅꯪꯅ ꯃꯤꯠꯆꯤ ꯂꯔꯅꯤꯡ ꯂꯧꯔꯝꯕ ꯊꯥꯔꯠꯇ ꯅꯪ ꯗꯤꯞ ꯂꯧꯔꯛꯄ ꯋꯥꯔꯞꯅꯤ ꯃꯥꯅꯦ ꯁꯦꯀꯦꯟꯗꯅꯦ
ꯑꯥ ꯑ ꯅꯤꯔꯣꯅꯦꯋꯥꯛꯇꯣ ꯑꯩꯗꯤ ꯇꯧꯔꯛꯇꯦꯅꯦ ꯊꯥꯔꯠꯇ꯭ꯔ ꯗꯤꯞ ꯂꯥꯔꯅꯤꯡ ꯂꯧꯔꯦ ꯗꯤꯞꯀꯤꯤꯗꯤ ꯂꯩꯌꯦꯦꯅ ꯍꯥꯏꯕꯗꯤ ꯀꯣꯏꯁꯟꯗꯨ ꯊꯥꯔꯛꯑꯣꯏ
ꯎꯝ
ꯈꯦꯂꯚ ꯇꯄꯤꯛꯁꯨꯝꯇ ꯃꯥꯥꯟꯅꯗꯤꯅꯅ
ꯎꯝ ꯃꯅꯤꯗ꯭ꯔꯦ ꯍꯥꯏꯅꯤ
ꯃꯥꯗꯝ ꯃꯥꯗꯤ ꯃꯥꯟꯗꯦ ꯑꯗꯨꯣ ꯊꯥꯗꯤ ꯊꯥꯔꯀꯦ ꯑꯗꯨ ꯍꯥꯟꯗ ꯍꯪꯉꯛꯑꯝꯕꯅꯦ ꯊꯥꯗ ꯊꯥꯕꯤꯈꯤꯕ
ꯎꯝ ꯑꯩꯗꯤ ꯀꯛꯊꯈ꯭ꯔꯦ ꯀꯔꯤ ꯇꯏ ꯍꯔꯕꯥꯕꯥꯅꯤ ꯀꯦ ꯋꯥꯅꯤꯁꯤ ꯂꯩꯦꯖꯦ
ꯂꯩꯔꯁꯨ
ꯑꯩ ꯐꯖꯕ ꯑꯃ ꯈꯜꯂꯛꯀꯦ ꯑꯗꯨꯒ ꯊꯥꯔꯛꯀꯦ ꯑꯅꯤ ꯑꯍꯨꯝ ꯈꯜꯂꯛꯀꯦ ꯅꯪ ꯑꯄꯥꯝꯕ ꯈꯜꯂꯣ ꯍꯥꯏꯗꯤ ꯃꯣꯏꯗꯣ ꯑꯗꯨꯝ ꯁꯕꯅꯥꯗꯒꯤ ꯆꯦꯜꯗꯁꯨ ꯌꯥꯏ ꯑꯗꯣ ꯍꯧꯖꯤꯛꯁꯦ ꯄꯣꯠ ꯌꯧꯕ꯭ꯔꯥ
ꯌꯧꯋꯦ ꯑꯩ ꯐꯨꯔꯤꯠ ꯂꯥꯛꯏꯁꯤꯗꯤ ꯑꯗꯣ ꯑꯩ ꯇꯣꯅꯔ ꯂꯥꯛꯇ ꯂꯩꯔꯦ
ꯀꯥꯏꯗ ꯄꯟꯈ꯭ꯔꯒꯦ ꯑꯞꯗꯦꯠ ꯄꯤꯔꯛꯇ꯭ꯔꯣ
ꯄꯤꯔꯛꯄꯅꯤ ꯒꯨꯍꯥꯇꯤꯗ ꯄꯜ ꯂꯩꯈ꯭ꯔꯦ
ꯎꯝ ꯒꯨꯍꯥꯇꯤꯗ ꯅꯨꯡꯁꯥ ꯌꯥꯏꯔꯤ ꯑꯣꯏꯔꯝꯅꯤ
ꯎꯝ
ꯒꯨꯋꯥꯍꯥꯇꯤꯗ ꯅꯨꯡꯁꯥꯏ ꯌꯥꯏꯕ ꯑꯣꯏꯔꯝꯒꯅꯤ
ꯑꯩ ꯀꯩꯅꯣꯁꯨ ꯆꯔꯦ ꯇꯧꯔꯦ ꯂꯤꯞ ꯑꯃꯒ ꯑꯩ ꯏꯆꯥ ꯅꯨꯨꯄꯤꯁꯨ
ꯆꯦꯜꯂꯣ ꯈꯔ ꯆꯦꯜꯂꯤꯀꯥꯟꯅ ꯄꯨꯟꯅ ꯆꯦꯜꯍꯧꯕꯗꯤ ꯀꯩꯗꯧꯕ
ꯆꯦꯜꯂꯤꯀꯥꯟꯗꯨꯗ ꯄꯩꯊꯥꯗꯣ ꯂꯩꯇꯕ
ꯅꯪꯅ ꯄꯥꯝꯕ ꯂꯤꯞꯕꯥꯝꯗꯣ ꯃꯃꯥꯡꯒꯤ ꯅꯣꯏꯒꯤ ꯗꯨꯀꯥꯟꯗꯨꯗ ꯌꯥꯎꯍꯧꯕꯅꯦ
ꯑꯗꯨꯗ ꯃꯣꯖ ꯂꯩ ꯗꯥꯔꯦ ꯑꯦꯕꯤꯅ
ꯑꯦꯝ ꯑꯦꯝꯗ ꯍꯥꯎꯕꯅꯦ
ꯍꯣꯏꯅꯦ ꯑꯗꯣ ꯃꯣꯏꯁꯤꯗꯤ ꯗꯥꯏꯔꯦꯛ ꯑꯦꯝ ꯑꯥꯔ ꯄꯤꯅꯦꯕ ꯑꯦ ꯑꯁꯤꯒꯤ ꯑꯁꯤꯒꯤ ꯂꯤꯛꯀꯤ ꯑꯁꯤꯒꯤ ꯀꯣꯆꯤ ꯈꯨꯠꯁꯥꯁꯤꯅ ꯍꯦꯟꯅ ꯑꯩꯈꯣꯏꯗꯁꯨ ꯅꯨꯡꯉꯥꯏꯅꯤ ꯁꯤꯕꯗ
ꯀꯝꯕꯅꯣ
ꯑꯩꯒꯤ ꯑꯥꯏꯗꯤꯌꯥꯁꯦ
ꯀꯔꯤ ꯀꯣꯆꯤꯅꯣ
ꯑꯩ ꯂꯤꯛ ꯃꯊꯥꯡ ꯑꯅꯤ ꯂꯩꯇꯔꯥ
ꯑꯥ
ꯃꯊꯪ ꯑꯅꯤꯒꯤꯗ ꯑꯃ ꯕ꯭ꯂꯦꯛꯀꯤ ꯑꯃ ꯀꯣꯆꯤ ꯀꯣ ꯃꯒꯤ ꯖꯤꯔꯤ ꯆꯦꯟꯕ ꯌꯥꯗ ꯀ꯭ꯔꯥ
ꯈꯪꯗꯦ
ꯌꯥꯗꯦꯕ ꯑꯗꯨꯗꯣ ꯑꯩꯒꯤ ꯂꯤꯛꯀꯤ ꯀꯣꯆꯤꯁꯦ ꯌꯥꯝ ꯅꯨꯡꯉꯥꯏꯇꯦꯕ ꯂꯤꯛꯀꯤ ꯀꯣꯆꯤ ꯌꯥꯝ ꯍꯥꯏ ꯍꯥꯏꯗꯤ ꯃꯥꯒꯤ ꯃꯦꯗꯜ ꯌꯥꯎꯔꯤꯁꯦ
ꯎꯝ
ꯃꯥꯒꯤ ꯃꯦꯗꯜꯒꯤ ꯑꯩ ꯂꯤꯛꯇꯨꯗꯩ ꯌꯥꯟꯊꯔꯤꯑꯅ ꯌꯥꯟꯊꯕꯁꯤꯗ ꯑꯃ ꯃꯔꯛ ꯁꯔꯛ ꯇꯧꯔꯒ ꯆꯪꯉꯒ ꯂꯩꯕ ꯌꯥꯎꯋꯦꯕꯪꯉꯕ
ꯎꯝ
ꯑꯁꯤꯁꯦ ꯃꯥꯒꯤ ꯁꯤ ꯀꯣꯆꯤꯁꯦ ꯑꯣꯏꯔꯗꯤ ꯑꯩꯉꯣꯟꯗꯁꯨ ꯁꯨꯃꯥꯏꯅ ꯇꯧꯔꯕ꯭ꯔꯥ ꯍꯥꯏꯕ
ꯁꯦꯝꯗꯣꯛ
ꯑꯩ ꯑꯩ ꯀꯦꯟ ꯆꯥꯎꯥꯎ ꯅꯤ
ꯁꯦꯝꯗꯣꯛꯍꯜꯂꯣ ꯅꯪ ꯑꯄꯥꯝꯕ ꯗꯤꯖꯥꯏꯟꯗ
ꯑꯩ ꯄꯥꯝꯗꯦ ꯁꯤ ꯗꯤꯖꯥꯏꯟꯁꯦ ꯑꯩꯈꯣꯏꯁꯦꯅ ꯑꯃ ꯑ ꯂꯤꯛ ꯍꯥꯟꯅꯒꯤ ꯃꯦꯗꯜ ꯒ꯭ꯔꯤꯟ ꯌꯥꯎꯕꯗꯣ ꯌꯥꯝꯅ ꯊꯤꯌꯦꯅ ꯑꯩꯅ ꯄꯥꯝꯗꯕꯅꯦꯕ ꯒ꯭ꯔꯤꯟꯗꯣ ꯁꯦꯡꯅ ꯍꯥꯏꯔꯤꯁꯦ ꯄꯥꯝꯗꯦꯕꯀꯣ ꯃꯥꯅ ꯁꯥꯕ ꯊꯣꯔꯛꯄꯗ ꯅꯨꯡꯁꯦ ꯈꯔ ꯈꯜꯂꯣ ꯍꯥꯏꯩꯅ ꯑꯦ ꯀꯔꯁꯤꯅꯅꯨꯡ ꯍꯥꯞꯇꯣꯏꯕ ꯍꯥꯞꯇꯣꯏꯅꯤ ꯍꯥꯏ ꯄꯥꯝꯗꯦꯗꯁꯤ ꯍꯥꯏ ꯑꯃ ꯍꯧꯖꯤꯛꯀꯤꯗꯤ ꯁꯤꯕ ꯃꯊꯪ ꯈꯔ ꯂꯩꯁꯤꯟꯗꯣꯛꯁꯤꯌꯦ
ꯎꯝ
ꯑꯗꯨꯗꯨꯒꯤ ꯍꯤ ꯍꯦꯛꯒ ꯂꯥꯛꯀꯈꯤꯕꯅꯦ ꯑꯗꯨ ꯒ꯭ꯔꯤꯟꯗꯣ ꯃꯥꯅꯁꯨ ꯑꯗꯨꯒꯗꯨ ꯃꯥꯅ ꯄꯝꯗꯔ꯭ꯦꯌꯦ ꯄꯝꯝꯕ ꯍꯤꯟꯗꯨ ꯍꯤꯟꯗꯨ ꯍ
ꯑꯗꯨꯒ ꯑꯗꯨ ꯁꯦꯝꯗꯣꯔꯛ ꯑꯦꯔꯥꯕ
ꯑ ꯗꯣꯁ ꯆꯗꯔꯏ
ꯑꯗꯨꯗꯣ ꯃꯥꯅ ꯁꯤꯗꯧꯕ ꯃꯥꯜꯂꯦ ꯍꯥꯏꯕ ꯑꯌꯨꯛ ꯅꯨꯡꯗꯥꯡ ꯑꯗꯤ ꯃꯥꯅꯃ ꯋꯥꯔ ꯀꯥꯟꯗ ꯁꯤꯗꯧꯕ ꯃꯧꯒꯤ ꯑꯌꯨꯛ ꯅꯨꯡꯗꯥꯡꯗ ꯑꯗꯨꯝ ꯌꯥꯟꯕ ꯌꯥꯕꯗꯣ ꯃꯥꯜꯂꯦ ꯍꯥꯏꯕ ꯈꯤꯇꯪ ꯃꯦꯗꯜꯒ ꯈꯤꯇꯪ ꯌꯥꯎꯔꯀꯥꯟꯗ ꯑꯣꯏꯗꯅ ꯑꯗꯨꯗ
ꯎꯝ ꯈꯤꯇꯪ ꯔꯥꯎꯟꯒ ꯄꯥꯛꯇ꯭ꯔꯣ
ꯎꯝ ꯑꯗꯨꯅ ꯍꯥꯏꯁꯦ ꯂꯦꯝꯗꯤ ꯌꯥꯝ ꯂꯦꯝꯗꯣꯏꯅꯦꯕ ꯑꯗꯨꯗꯣ ꯈꯪꯕ꯭ꯔꯥ ꯑꯩꯈꯣꯏꯗꯤ ꯁꯤꯕꯗꯗꯤ ꯈꯤꯇꯪ ꯀꯩꯅꯣ ꯇꯧꯋꯤꯗꯅ ꯗꯤꯖꯥꯏꯟ ꯌꯥꯎꯗꯕ ꯑꯣꯏꯗꯅ ꯑꯗꯨꯅꯦ ꯍꯥꯏꯁꯦ ꯅꯪꯅ ꯁꯦꯠꯅꯤꯡꯉꯦꯕ ꯗ꯭ꯔꯦꯁꯇꯨꯒ
ꯄꯛꯅꯗꯦ ꯍꯥꯏꯕ ꯑꯗꯨꯒꯤ ꯑꯩꯅ ꯄꯥꯝꯗꯕ ꯈꯪꯉꯕ ꯑꯩꯈꯣꯏꯁ ꯑꯗꯣ ꯍ ꯁꯤꯅꯕꯨꯗꯤ ꯑꯩꯈꯣꯏ ꯃꯩꯇꯩꯒꯤ ꯗ꯭ꯔꯦꯁ ꯐꯅꯦꯛꯒꯨꯝꯕꯁꯦ ꯂꯥꯛ ꯈꯣꯠꯂ ꯇꯧꯕꯕꯨꯗꯤ
ꯎꯝ ꯑꯗ ꯑꯗꯨ ꯅꯠꯇ꯭ꯔꯁꯨ ꯀꯨꯝꯕꯒꯤ ꯑꯗꯨꯝ ꯁꯥꯔꯁꯨ ꯌꯥꯏꯗꯅ
ꯌꯥꯔ
ꯂꯞꯀꯨꯝꯕ ꯏꯁꯇꯥꯔꯒꯨꯝꯕ
ꯑ ꯑꯩꯅ ꯄꯥꯝꯕ ꯂꯩꯌꯦꯕ ꯑꯗꯨ ꯁꯥꯎ ꯍꯥꯏꯕꯅꯦ ꯑꯃ ꯂꯩ ꯑꯃ ꯂꯩ ꯂꯩ ꯃꯅꯥ ꯃꯥꯟꯕꯤ ꯑꯃ
ꯑꯣ ꯈꯪꯉꯦ ꯈꯪꯉꯦ ꯂꯩ ꯃꯅꯥ ꯃꯥꯟꯕꯤꯗ ꯑ ꯐꯔꯂꯤꯞꯇ
ꯎꯝ ꯑꯗꯨꯗꯨ ꯐꯖꯩ ꯍꯥꯏꯕꯗꯣ
ꯐꯖꯩ ꯐꯖꯩ ꯑꯗꯨꯁꯨ ꯐꯖꯩ
ꯑꯗꯨꯗꯨ ꯁꯥꯎ ꯍꯥꯏ ꯃꯥꯅꯤ ꯑꯩꯈꯣꯏ ꯃꯥꯅꯤ ꯌꯥꯏ ꯅꯪ ꯁꯅꯥꯗ ꯑꯗ ꯌꯥꯝ ꯁꯦꯝꯗꯣꯛꯎꯔꯅꯨ ꯄꯩꯁꯥ ꯆꯪꯅꯕ ꯑꯩꯁꯤ ꯁꯅꯥꯁꯦ ꯀꯩꯅꯣ ꯇꯧꯈꯅꯤ ꯑꯩꯈꯣꯏꯁꯦ ꯈꯨꯖꯤ ꯁꯥꯕꯗ ꯍꯥꯞꯈ꯭ꯔꯅꯤ
ꯅꯪ ꯀꯒꯃꯁꯅ
ꯑꯩ ꯑꯩ
ꯑꯗꯨꯗ
ꯎꯝ ꯀꯖꯤ ꯁꯥꯥꯞꯗꯔꯗ
ꯍꯧꯖꯤꯛ ꯍꯧꯖꯤꯛ ꯁꯤꯔꯤꯗꯨꯔꯥꯕ
ꯑꯣꯏꯍꯣꯏ
ꯏꯁꯁ ꯑꯗꯨꯗꯤ ꯅꯪ ꯀꯩꯗꯧꯕꯔꯝꯃꯣ ꯍꯧꯖꯤꯛ ꯁꯤꯍꯜꯂꯛꯦꯕ
ꯈꯨꯖꯤ ꯁꯥꯕꯗꯣ ꯈꯨꯖꯤ ꯁꯥꯅꯕ ꯁꯅꯥ ꯂꯩꯇ꯭ꯔꯤꯕ ꯑꯗꯨꯗꯤ ꯁꯤꯖꯤꯟꯅꯂꯦꯕ
ꯑꯗꯨ ꯍꯥꯞꯄꯅꯤ ꯍꯥꯏꯅꯗ꯭ꯔꯣ
ꯎꯝ
ꯀꯔꯝ ꯀꯥꯟꯗ ꯁꯥꯗꯣꯏꯔꯤꯕ ꯈꯨꯖꯤꯗꯨꯅ
ꯄꯩꯁꯥꯗꯣ ꯂꯩꯇꯦ ꯀ ꯅꯪ ꯈꯨꯖꯤ ꯁꯥꯕ ꯍꯥꯏꯗꯨ ꯁꯅꯥ ꯁꯟ ꯑꯃꯅꯤꯅ ꯌꯥꯒꯗ꯭ꯔꯕ
ꯖꯤꯗꯗꯤ ꯀꯌꯥꯝ ꯌꯥꯝ ꯌꯥꯝ ꯑꯩ ꯅꯣꯏ ꯑꯇꯩꯗꯒꯤ ꯂꯧꯔꯣꯏ
ꯂꯧꯔꯦ ꯑꯩꯈꯣꯏ ꯅꯦꯛꯀ꯭ꯂꯦꯁ ꯅꯦꯛꯀ꯭ꯂꯦꯁꯁꯨ ꯁꯥꯗꯣꯏꯅꯦꯕ ꯑꯩꯈꯣꯏ ꯏꯆꯦꯒꯤ
ꯁꯥꯗ꯭ꯔꯤꯕ ꯅꯦꯛꯀ꯭ꯂꯦꯁꯣ
ꯎꯝ ꯅꯦꯛꯀꯂꯦꯁꯇ ꯈꯨꯖꯤꯒ ꯁꯥꯗ꯭ꯔꯤꯑꯕꯀꯣ ꯅꯦꯛꯀ꯭ꯂꯦꯁꯇ ꯈꯨꯖꯤꯒ ꯁꯥ ꯁꯥꯕꯁꯤ ꯃꯔꯨꯞ ꯄꯩꯁꯥ ꯑꯃ ꯐꯪꯗꯧ ꯂꯩꯌꯦꯕ ꯑꯗꯨꯒ ꯁꯥꯗꯣꯏꯅꯦꯕ
ꯎꯝ
ꯑꯗꯨꯗꯨꯅ ꯑꯩꯈꯣꯏ ꯃꯃꯥꯟꯅꯁꯤ ꯁꯤ ꯁꯅꯥꯁꯦ ꯀꯌꯥꯝ ꯐꯗꯦ ꯍꯥꯏꯌꯦꯕ ꯑꯗꯨꯗꯒꯤ ꯏꯁꯤꯁꯥꯁꯦ ꯂꯤꯛ ꯁꯥꯕꯗ ꯍꯥꯞꯈ꯭ꯔꯒ ꯈꯔ ꯐꯕꯁꯨꯅꯣꯟꯗꯗꯤꯛ ꯁꯥꯥꯁꯦ ꯍꯥꯏꯌꯦꯕ ꯑꯩꯉꯣꯟꯗ
ꯎꯝ ꯎꯝ ꯑꯗꯨꯗꯤ ꯑꯗꯨꯅꯖꯤ ꯁꯥꯕꯗ ꯍꯥꯞꯇꯣꯛꯈ꯭ꯔꯒ ꯅꯪꯒꯤ ꯂꯤꯛꯅ ꯑꯃꯨꯛ ꯇꯣꯉꯥꯟꯅ ꯁꯥꯗꯣꯏꯕ
ꯍꯣꯏ ꯂꯤꯛꯅ ꯑꯃꯨꯛ ꯃꯣꯏꯒꯤ ꯑꯗꯨꯗꯒꯤ ꯃꯥꯏ ꯈꯨꯖꯤ ꯂꯧꯕꯩꯁꯤꯗ ꯁꯅꯥ ꯐꯕ ꯌꯥꯎꯔꯒ ꯃꯗꯨ ꯅꯤꯡꯅꯨꯡꯁ
ꯎꯝ ꯑꯗꯨꯗꯤ ꯅꯪ ꯑꯗꯨ ꯁꯥꯕꯩꯗꯨꯗ ꯑꯄꯥꯝꯕ ꯍꯥꯏꯍꯧꯔꯣ
ꯎꯝ ꯍꯥꯏꯅꯤ ꯑ ꯗꯨꯀꯥꯟꯗꯗꯤ ꯑꯩꯅ ꯊꯣꯛꯖꯔꯅꯤ
ꯌꯥꯔꯦꯗꯅ ꯑꯗꯨꯗꯤ ꯁꯦꯝꯗꯣꯛꯄꯗꯣ ꯑꯗꯨꯃꯥꯏꯅ ꯍꯥꯞꯄꯧꯔꯥ ꯑꯗꯨꯒ ꯇꯧꯅꯕ
ꯎꯝ
ꯀꯔꯤ ꯇꯧꯔꯤꯅꯣ ꯅꯪ
ꯑꯩ ꯀꯔꯤꯝ ꯇꯧꯗꯦ ꯀꯔꯤ ꯃꯈꯣ ꯑꯃꯨꯛ ꯇꯥꯔꯒꯦ
ꯃꯅꯝ ꯇꯥꯔꯒꯦ
ꯈꯣꯜꯇꯏꯌꯦ
ꯑꯟꯅ ꯁꯦꯠꯇꯦ ꯒ꯭ꯔꯨꯞꯇ ꯋꯥ ꯍꯥꯏꯔꯩꯗꯣ ꯎꯕ꯭ꯔꯥ ꯍꯔꯣ ꯚꯥꯏꯗꯤ ꯑꯁꯤꯒꯤ ꯀ ꯒ꯭ꯔꯨꯞꯇꯨꯗ ꯎꯗꯄꯔ ꯍꯂꯣ ꯑꯃꯨꯛ ꯇꯥꯗ꯭ꯔꯕ ꯀꯩꯅꯣ ꯍꯂꯣ ꯎꯐ